ꯎ
ꯑ ꯑꯝ
ꯉꯁꯤꯗꯤ ꯀꯔꯤ ꯃꯊꯦꯜ ꯆꯥꯗꯣꯏꯅꯣ
ꯆꯥꯗꯣꯏꯅꯣ ꯍꯥꯏꯕ꯭ꯔꯥ ꯆꯥꯗ꯭ꯔꯤꯅꯣ ꯍꯥꯏ
ꯆꯥꯗꯣꯏꯅꯣ ꯍꯥꯏꯕ
ꯑ ꯑꯩꯗꯣ ꯉꯁꯤꯗꯣ ꯎꯝ ꯑꯁ ꯑꯁ ꯑꯁ ꯈꯪꯗꯦꯗ ꯀꯔꯤ ꯑꯩ ꯀꯥꯏ ꯈꯪꯗꯣꯏꯅꯣ ꯅꯪꯁꯤꯕꯨ
ꯅꯠꯇꯦ ꯅꯨꯡꯗꯥꯡꯗꯤ ꯑꯁꯤ ꯊꯣꯡꯒꯅꯤ ꯉꯁꯤꯒꯤꯗꯤ ꯑꯌꯨꯛꯅ ꯑꯁꯤ ꯊꯣꯡꯉꯗꯤ ꯅꯨꯡꯗꯥꯡꯅ ꯑꯁꯤ ꯊꯣꯡꯅꯤ ꯍꯥꯏꯕꯗꯤ ꯍꯥꯏꯐꯦꯠꯇꯪꯗꯤ ꯈꯪꯕꯗꯤ ꯌꯥꯏꯗꯅ
ꯌꯥꯗꯦꯗ ꯅꯨꯄꯥꯅꯕꯗꯨ ꯑꯗꯨ ꯀꯥꯏꯅ ꯈꯪꯉꯗꯤ ꯂꯣꯏꯔꯦ
ꯅꯨꯄꯥꯅꯕꯨ ꯆꯥꯛꯈꯨꯝ ꯆꯪꯕ ꯌꯥꯗꯦ ꯍꯥꯏꯕ ꯂꯩꯕ꯭ꯔꯣ
ꯑꯩꯈꯣꯏꯒꯤ ꯁꯛ ꯑꯩꯈꯣꯏꯒꯤ ꯔꯣꯝꯗꯗꯤ ꯑꯗꯨꯃꯥꯏꯅ ꯂꯩꯌꯦ
ꯃꯥꯟꯗꯦ ꯏꯕꯨꯉꯣ
ꯃꯥꯟꯕꯅꯦ ꯑꯗꯨꯝ ꯈꯔ ꯇꯧꯔꯛꯀꯥꯅꯤ
ꯗ ꯌꯝꯅꯥꯅꯦ
ꯌꯥꯝꯅ ꯎꯝ
ꯎꯝ
ꯍꯝ
ꯄꯨꯡ ꯀꯌꯥꯗ ꯕꯜꯂ ꯁꯥꯅꯕꯥ ꯆꯠꯇꯣꯏꯅꯣ
ꯍꯣꯔꯦꯟ ꯄꯨꯡ ꯃꯔꯤ ꯃꯈꯥꯏ ꯑꯗꯨꯋꯥꯏꯗ
ꯑꯣ ꯑꯗꯨ ꯄꯨꯡ ꯀꯌꯥ ꯁꯟꯅꯥꯗꯣꯏꯅꯣ
ꯄꯨꯡ ꯇꯔꯨꯛ
ꯄꯨꯡ ꯇꯔꯨꯛ
ꯎꯝ
ꯇꯔꯨꯛ ꯅꯠꯇꯕ
ꯇꯔꯣ
ꯄꯨꯡ ꯇꯔꯨꯛꯇ ꯑꯃꯨꯛ ꯂꯥꯛꯑꯅꯤ ꯑꯗꯨꯒ ꯑꯃꯨꯛ ꯆ꯭ꯔꯛ ꯆꯥꯕ ꯂꯣꯏꯔꯅꯤ
ꯑ
ꯑꯗꯨꯗ ꯑꯃꯨꯛ ꯍꯥꯄꯨꯒꯤ ꯃꯣꯟꯗ꯭ꯔꯪ ꯑꯃꯨꯛ ꯁꯥ ꯍꯧꯔꯅꯤ
ꯏꯟꯔꯦꯁ ꯅ ꯄꯨꯟꯁꯤꯕꯅꯨꯡꯉꯥꯏ ꯑꯗꯨꯗꯤ ꯅꯠꯇ꯭ꯔ
ꯃꯥꯅꯤ ꯑꯁ ꯃꯊꯪꯒꯤ ꯁꯦꯔꯤꯁ ꯑꯃꯨꯛ ꯂꯩꯔꯝꯃꯦꯅꯦꯍꯦ
ꯃꯊꯪꯒꯤ ꯁꯦꯔꯁ
ꯑꯥ
ꯁꯔꯤ ꯁꯔꯤꯁ ꯅꯨꯡꯉꯥꯏꯁꯦ
ꯍ ꯈꯪꯉꯤꯕꯗꯨꯅꯤ ꯃꯊꯪ ꯃꯊꯪ ꯂꯥꯛꯇ꯭ꯔꯗꯤ ꯌꯥꯗꯕ
ꯎꯝ
ꯑꯗꯨꯒꯤꯅꯤꯅꯤ ꯑꯁ ꯍꯧꯖꯤꯛꯀꯥꯟꯁꯦ ꯅꯨꯃꯤꯠꯁꯦ ꯊꯨꯅ ꯆꯠꯂꯦꯀꯣ ꯍꯟꯗꯛꯁꯦ
ꯑꯁ ꯆꯠꯂꯦ ꯑꯩꯗꯤ ꯀꯔꯤ ꯈꯟꯕ꯭ꯔꯥ ꯉꯔꯥꯡ ꯅꯍꯥꯟꯒ꯭ꯔ ꯑꯌꯨ ꯋꯥ ꯈꯪꯗ ꯑꯃ ꯑ ꯂ ꯁꯟꯗꯦꯗ ꯄꯦꯔꯦꯟꯁ ꯃꯤꯠ ꯇꯥꯕꯅꯦ ꯄꯦꯔꯦꯟꯁ ꯃꯤꯠ ꯇꯥꯕꯗꯨꯗ ꯑꯩ ꯋꯥꯈꯟꯗꯤ ꯃꯟꯗꯦ ꯇ꯭ꯋꯏꯁꯗꯦꯒ ꯑꯣꯏ ꯈꯪꯅꯕ ꯑꯗꯨ ꯉꯁꯤ ꯑꯩꯅ ꯍꯪꯉꯀꯥꯟꯗ ꯉꯔꯥꯡꯗ ꯍꯌꯦꯡ ꯑꯗ ꯃꯦꯔꯥꯃꯤꯁꯅꯦ ꯀꯩꯅꯣ ꯀꯩꯅꯣ ꯑꯩꯈꯣꯏꯒꯤ ꯒ꯭ꯌꯥꯁ ꯀꯔꯤ ꯀꯥ ꯑꯣ ꯁꯦꯡꯗꯣꯛꯇꯕ ꯌꯥ ꯆꯐꯨ ꯌꯥꯡꯋꯥꯟꯗꯣ ꯐꯦꯡꯗꯣꯛꯇꯕ ꯌꯥꯔꯣꯏ ꯐꯔꯞ ꯀꯔꯤꯅꯣ ꯉꯔꯥꯡꯊ ꯄꯦꯔꯦꯟꯁ ꯃꯤ ꯇꯥꯗ ꯉꯥꯏꯕꯅ ꯅꯠꯇ꯭ꯔꯣ ꯍꯧꯖꯤꯛꯇꯝ ꯀꯩꯅꯣ ꯀꯩꯅꯣ ꯁꯒꯣꯜ ꯁꯟ ꯌꯥꯧꯔꯝꯃꯤꯁꯤꯗꯤ ꯀꯃꯥꯏꯅ ꯇꯧ ꯆꯠꯈꯤꯕ ꯈꯪꯍꯧꯗꯕꯩ ꯋꯥꯅꯤꯗ
ꯑꯥ ꯈꯪꯉꯔꯣꯏ ꯑꯩ ꯐꯥꯎ ꯈꯪꯗ꯭ꯔꯤ ꯅꯗꯤ ꯀꯥꯏ ꯈꯪꯗꯏꯅ
ꯃꯤꯅꯗꯤ ꯍꯥꯏꯅꯦꯕꯀꯣ ꯊꯕꯛ ꯇꯧꯕ ꯃꯤꯗꯤ ꯅꯨꯃꯤꯠ ꯆꯠꯄ ꯈꯪꯍꯧꯗꯦ ꯍꯥꯏꯌꯦꯕ ꯀꯣ ꯑꯗꯨꯕꯨ ꯊꯕꯛ ꯇꯧꯗꯕ ꯃꯤ ꯑꯗꯨꯅ ꯅꯨꯃꯤꯠ ꯆꯠꯄ ꯉꯥꯏꯕꯁ ꯌꯥꯝ ꯋꯥꯏ ꯍꯥꯏ ꯆꯨꯝꯕ
ꯆꯨꯝꯃꯦ ꯑꯩꯈꯣꯏꯗꯤ ꯊꯕꯛ ꯑꯦ ꯊꯕꯛ ꯇꯧꯗꯕꯅꯤꯅꯀꯣ
ꯎꯝ
ꯅꯨꯃꯤꯠ ꯆꯠꯄꯁꯦ ꯈꯪꯗ꯭ꯔꯦ ꯏꯁꯤꯡ ꯇꯨꯔꯦꯜꯗ ꯆꯦꯟꯕꯒꯨꯝꯅ ꯆꯦꯟꯈ꯭ꯔꯦꯕ
ꯄꯃꯅꯟꯗ
ꯉꯅꯣ ꯀꯩꯅꯩꯅꯣ ꯁꯃꯇ ꯔꯣ
ꯀꯩ ꯁꯦꯝꯗꯣꯏꯅꯣ ꯍꯣꯏ ꯌꯨꯝꯕꯨꯗꯤ ꯁꯦꯝꯂꯒ ꯑꯩꯈꯣꯏ ꯑꯗꯨꯝ ꯍꯤꯡꯉ ꯒ ꯂꯩꯌꯦ
ꯅꯠꯇꯦ ꯌꯨꯝ ꯍꯥꯏꯕ ꯅꯠꯇꯦ ꯅꯣꯏꯒꯤ ꯀꯩꯅꯣ ꯑꯃꯗꯣ ꯃꯣꯏ ꯅꯣꯏꯒꯤ ꯀꯔꯤ ꯍꯥꯏꯒꯦꯔꯥ ꯎꯝ ꯅꯣꯏꯅ ꯑꯗꯨꯝ ꯆꯥꯅꯕꯗꯣ ꯎꯝ ꯈꯨꯏ ꯍꯥꯏꯕ꯭ꯔꯥ
ꯎꯝ ꯍꯥꯏ ꯁꯦꯝꯃꯦ ꯑꯕꯣꯛꯣꯛꯁꯃꯦ
ꯑꯥ ꯑꯗꯨꯒ ꯃꯁꯇꯔꯠꯀꯤ ꯂꯤꯐꯅ ꯁꯦꯝꯕ ꯃꯍꯤꯗꯤ
ꯏꯅꯦ ꯁꯦꯝꯦꯃꯦ ꯑꯗꯨꯅ
ꯑꯞꯇꯞꯄ ꯀꯩ ꯍꯥꯏꯅꯤꯡꯕꯁꯨ ꯂꯩꯔꯤꯒꯦ ꯍꯥꯏꯣꯅꯦ
ꯏꯣ ꯎꯝ ꯎꯃ꯭ꯔꯣꯀꯜ ꯀꯜꯇꯤꯚꯦꯁꯟ ꯇꯧꯗ꯭ꯔꯣ
ꯑ ꯑꯗꯨꯅ ꯑꯩꯈꯣꯏ ꯏꯅꯦꯝꯕꯣꯛ ꯁꯦꯝꯃꯦ
ꯀꯩꯅꯣꯗꯤ ꯕꯅꯅꯥ ꯐꯥꯝꯒ ꯇꯧꯕꯤ ꯇꯧꯕ꯭ꯔꯥ
ꯑ ꯑꯗꯨꯅ ꯑꯩꯈꯣꯏ ꯄꯥꯎꯕꯨꯡꯁꯦ
ꯑ ꯑꯣꯟꯅꯪ ꯃ ꯅꯪ ꯃꯇꯦꯡ ꯄꯥꯡꯗꯕ꯭ꯔꯣ ꯍꯥꯏꯁꯦ
ꯍꯣꯏ ꯑꯩꯅ ꯃꯣꯏꯒꯤ ꯐꯥꯝ ꯌꯦꯡꯁꯤꯜꯂꯤꯌꯦ
ꯐꯥꯏꯌꯦ ꯐꯥꯏꯌꯦ ꯑꯗꯨ ꯅꯣꯏ ꯑꯃꯤ ꯀꯩꯅꯣꯁꯨ ꯁꯦꯝꯗꯥꯏꯅꯦ ꯎꯝ ꯕꯝꯕꯨ ꯐꯃꯟꯆꯤꯠ ꯑꯣꯏꯍꯟꯕꯗꯣ
ꯑ ꯑꯗꯨꯗ
ꯑꯝ
ꯑꯗꯨꯗ ꯑꯩꯈꯣꯏ ꯈꯨꯟꯗꯗꯤ ꯁꯦꯝꯂꯤꯌꯦ
ꯑꯣ
ꯑꯩꯈꯣꯏꯒꯤ ꯈꯨꯟ ꯊꯪꯅꯕꯗꯤ ꯁꯦꯝꯃꯦ
ꯑꯣ
ꯅꯪ ꯄꯥꯝꯕ꯭ꯔꯣ
ꯄꯥꯝꯁꯤ ꯁꯨꯝ ꯍꯥꯡꯕꯁ ꯍꯧꯖꯤꯛ ꯑꯩꯅ ꯈ꯭ꯋꯥꯏꯗꯒꯤ ꯑꯩꯅ ꯄꯥꯝꯕꯁꯤꯗꯤ ꯈꯨꯏ ꯄꯥꯝꯃꯦ
ꯑꯁ ꯑꯣꯏꯔꯣꯏꯗꯕ ꯃꯪꯂꯥ ꯅꯪ ꯁꯥꯒꯠꯂꯒ ꯂꯩꯔꯦ
ꯀꯣꯁ ꯋꯥꯟꯁ ꯑꯄꯟ ꯑꯦ ꯇꯥꯏ
ꯋꯥꯟꯁ ꯑꯩꯒꯤ ꯅꯨꯄꯥꯕꯨ ꯈꯨꯍꯤꯗꯒꯤ ꯄꯥꯝꯂꯛ ꯏꯅꯦ ꯍꯥꯏꯔꯗꯤ ꯐꯖꯒꯗꯧ ꯃꯥ ꯎꯝ ꯑꯣꯏꯔꯝꯗꯧ ꯃꯥꯜꯂꯦꯗ
ꯅꯠꯇꯦ ꯅꯠꯇꯦ ꯑꯗꯨꯗꯣ ꯍꯥꯟꯅ ꯌꯥꯝ ꯆꯥꯔꯝꯃꯦ ꯍꯥꯏꯕ ꯀꯩꯅꯣ ꯑꯗꯨ ꯔꯣꯡꯃꯥꯏꯈꯣꯏ ꯈꯨꯨꯟꯗ ꯂꯩꯕ ꯀꯥꯟꯗꯀꯣ ꯑꯗꯨꯅ ꯅꯝ ꯑꯩ ꯌꯥꯝ ꯆꯥꯔꯝꯕ ꯍꯥꯏꯕ ꯇꯥꯜꯂꯦ ꯑꯨ ꯀꯅꯗꯅ ꯑꯩꯈꯣꯏꯅ ꯑꯗ ꯂꯩ ꯑꯣꯏꯔꯤꯉꯩ ꯃꯇꯝꯗꯁꯨ ꯏꯃꯥꯟꯅꯕꯤꯁꯤꯡꯗꯣ ꯑꯗꯨꯝ ꯃꯉꯅ ꯄꯨꯔꯛꯄ ꯃꯃꯥ ꯃꯄꯥꯁꯤꯡꯅ ꯊꯥꯔꯛꯄ ꯑꯗꯣ ꯑꯗꯨꯝ ꯆꯥꯃꯤꯟꯅꯕ ꯍꯥꯏꯕ ꯇꯔꯦ ꯑꯗꯨꯒꯗ ꯃꯍꯥꯎ ꯈꯥꯡꯉꯛꯄꯅꯤꯅ ꯑꯗꯨꯒ ꯃꯁꯆꯠ ꯃꯁꯆꯠ ꯂꯤꯛ ꯀ ꯃꯥꯒꯤ ꯃꯍꯤꯗꯣ ꯁꯦꯝꯃꯦꯗꯅ ꯑꯃ
ꯎꯝ
ꯑꯗꯨꯒ ꯃꯣꯔꯣꯛ ꯎ ꯃꯣꯔꯣꯛꯀ ꯇꯧꯔꯒ ꯃꯦꯠꯂꯒ ꯆꯥꯕꯗ
ꯑ ꯑꯁ ꯑꯥ ꯍꯥꯎꯕ꯭ꯔꯥ
ꯑꯥ
ꯌꯥꯏꯅꯦ ꯑꯩꯁꯨ ꯑꯍꯥꯎ ꯑꯍꯥꯎꯕ ꯆꯠꯅꯤꯡꯉꯦꯅꯦ ꯑꯍꯥꯎ ꯈ꯭ꯋꯥꯏꯗꯒꯤ ꯑꯍꯥꯎꯕ ꯈ꯭ꯋꯥꯏ ꯁꯪꯁꯥ ꯈ꯭ꯋꯥꯏ ꯄ꯭ꯔꯤꯊꯤꯕꯤꯁꯤꯗ ꯍꯥꯎꯕ ꯄꯣꯠꯁꯛꯁꯤꯦ ꯀꯩꯅꯣ
ꯀꯩꯅꯣ
ꯀꯔꯤꯔꯥ
ꯑꯩꯗꯤ ꯈꯪꯗꯦ ꯅꯪ ꯈꯪꯉꯥꯗꯤ ꯍꯥꯏꯔꯛꯑꯣ ꯀꯩꯅꯣ
ꯎꯝ ꯈꯋ꯭ꯥꯏ ꯄꯔꯤꯊꯤꯕꯤꯗ ꯍꯥꯎꯕꯥꯁꯦ ꯊꯨꯝꯅꯦ ꯍꯥꯎꯔꯤꯁꯦ
ꯊꯨꯝ ꯍꯣꯏꯅꯦ ꯀꯣ ꯊꯨꯝ ꯏꯟꯁꯥꯡ ꯍꯥꯎꯍꯜꯂꯤꯁꯦ ꯊꯨꯝ ꯋꯥꯠꯂꯗꯤ ꯍꯥꯎꯇ꯭ꯔꯦ ꯃꯥ ꯌꯥꯎꯔꯗꯤ ꯍꯥꯎꯋꯦ ꯆꯨꯝꯃꯦꯅꯦ ꯅꯪꯅ ꯍꯥꯏꯁꯦ ꯂꯥꯟꯕ ꯃꯛ ꯑꯔꯥꯟꯕ ꯍꯥꯏꯕꯗꯨ ꯂꯩꯇꯦꯍꯦ
ꯎꯝ ꯍꯦꯛ ꯂꯩꯔꯣꯏ ꯍꯦꯛ ꯂꯩꯔꯕ ꯑꯩꯗꯤ ꯂꯣꯏꯔꯦ ꯑꯗꯨꯝ
ꯄ꯭ꯔꯤꯊꯤꯕꯤ ꯁꯪꯁꯥꯔ ꯀꯥꯏꯔꯦ ꯅꯠꯇ꯭ꯔꯥ ꯑꯔꯥꯟꯕ ꯍꯥꯏꯔꯒꯦ
ꯑꯔꯥꯟꯕ ꯍꯥꯏꯕ ꯍꯥꯏꯕꯗꯤ ꯃꯤ ꯃꯤꯅ ꯁꯨꯡꯍꯥꯏ ꯍꯥꯏꯕ ꯌꯥꯔꯣꯏ ꯁꯥꯒꯨꯝꯕꯅ ꯍꯥꯏꯒꯗꯧꯕꯅꯤ ꯑꯔꯥꯟꯕꯗꯤ
ꯃꯥꯅꯤꯅꯦ ꯑꯗꯨꯁꯨ ꯑꯁ ꯁꯥꯕ ꯃꯔꯣꯟ ꯊꯣꯛꯄ꯭ꯔꯥꯅꯦ ꯅꯪꯁꯨ ꯑꯗꯨꯗꯤ ꯂꯥꯟꯗ꯭ꯔꯣ
ꯍꯥ
ꯁꯥꯕ ꯃꯔꯣꯟ ꯊꯣꯛꯄ꯭ꯔꯕ
ꯁꯥ ꯃꯔꯣꯟ ꯊꯣꯛꯇ꯭ꯔꯁꯨ ꯍꯨꯔꯥꯟꯕꯗꯤ ꯍꯩꯗꯅ ꯁꯥꯁꯤꯡꯁꯦ
ꯑꯗꯨꯗꯤ ꯊꯥꯏꯕꯡ ꯃꯤꯁꯨ ꯍꯩꯔꯤꯗꯨꯗꯤ
ꯑꯩꯗꯤ ꯍꯩꯇꯦ ꯀꯃꯥꯏ ꯍꯨꯔꯥꯜꯂꯤꯅꯣ ꯈꯪꯗꯦ
ꯎꯝ ꯅꯪ ꯀ꯭ꯂꯥꯁ ꯀꯌꯥ ꯇꯝꯕꯤꯔꯒꯦ ꯏꯕꯨꯡꯉꯣ
ꯑꯩꯁꯦ ꯍꯟꯗꯛꯁꯤ ꯕꯤ ꯑꯦ ꯁꯦꯀꯦꯟ ꯁꯦꯃꯤꯁꯇꯔ ꯀꯥꯔꯤꯅꯦ
ꯐꯖ ꯐꯖꯅ ꯍꯣꯠꯅꯕꯤꯌꯨ ꯃꯇꯝꯗꯣ ꯃꯥꯡꯍꯟꯒꯅꯨ
ꯅꯪ ꯑꯗꯨꯃꯥꯏꯅ ꯍꯥꯏꯔꯒ ꯑꯩ ꯅꯨꯡꯁꯤꯕ ꯐꯥꯎꯔꯛꯑꯦꯗ
ꯑꯩꯒꯤ ꯅꯠꯇꯦ ꯐꯖꯅ ꯍꯣꯠꯅꯕꯤꯌꯨ ꯃꯇꯝꯗꯣ ꯃꯥꯡꯍꯟꯒꯅꯨ ꯇꯝꯕ ꯌꯥꯔꯤꯉꯩꯗ ꯇꯝꯍꯧꯋꯣ
ꯎꯝ
ꯏꯃꯥ ꯏꯄꯥꯅ ꯀꯜꯂꯤꯉꯩ ꯃꯇꯝꯗ ꯃꯣꯏꯅ ꯇꯝꯍꯧ ꯍꯥꯏꯕ ꯃꯇꯝꯗꯨꯗ ꯇꯝꯍꯧ ꯃꯣꯏꯅ ꯁꯣꯜꯂꯛꯄ ꯃꯇꯝꯗꯗꯤ ꯑꯩꯈꯣꯏꯗ ꯇꯝꯒꯦ ꯍꯥꯏꯕꯗ ꯃꯇꯝꯗ ꯃꯣꯏꯅ ꯇꯝꯃꯣ ꯍꯥꯏꯕꯗꯣ ꯃꯣꯏ ꯑꯣꯏꯅ ꯊꯥꯗꯔꯛꯄ ꯉꯝꯃꯣꯏ ꯍꯥꯏꯕ ꯑꯗꯨꯅ ꯃꯣꯏꯅ ꯃꯣꯏꯅ ꯑꯩꯈꯣꯏꯒꯤꯗꯃꯛ ꯍꯣꯠꯅꯔꯤꯗꯣ ꯑꯩꯈꯣꯏꯅ ꯃꯣꯏꯒꯤ ꯃꯇꯦꯡ ꯄꯥꯡꯅꯕ ꯍꯣꯠꯅꯒꯗꯧꯕ ꯃꯤ ꯑꯃ ꯑꯣꯏꯔꯒ
ꯎꯝ
ꯊꯕꯛ ꯑꯆꯧꯕ ꯇꯧꯗ꯭ꯔꯁꯨ ꯃꯆꯥꯗꯪ ꯇꯧꯔꯁꯨ ꯑꯣꯖꯥ ꯑꯃ ꯑꯣꯏꯔꯒꯁꯨ ꯏꯃꯨꯡꯗ ꯃꯇꯦꯡ ꯄꯥꯡꯕꯗꯨ ꯃꯣꯏꯗꯁꯨ ꯑꯣ ꯑꯋꯥꯕꯗꯣ ꯀꯣꯛꯇꯣꯏꯅꯦ ꯑꯗꯨꯅ ꯂꯥꯏꯔꯤꯛ ꯇꯝꯂꯦ ꯂꯩꯔꯤꯛ ꯂꯥꯏꯔꯤꯛ ꯇꯝꯅꯤꯡꯉꯩꯗ ꯐꯖ ꯐꯖꯕ ꯃꯇꯝ ꯃꯥꯡꯍꯟꯒꯅꯨꯀꯣ
ꯅꯪꯅ ꯉꯥꯡꯉꯤꯁꯤꯡꯗꯣ ꯇꯥꯔꯒ ꯑꯩ ꯊꯃꯣꯏꯕꯨꯗꯤ ꯄꯥꯜꯂꯦ ꯑꯗꯨꯗꯣ ꯇꯨꯝꯗꯤ ꯇꯨꯝꯅꯤꯡꯕ ꯐꯥꯎꯋꯦꯍꯦ
ꯑꯗꯨꯅꯦ ꯅꯨꯡꯉꯥꯏꯕ ꯍꯥꯏꯔꯤꯁ ꯃꯔꯛ ꯃꯔꯛꯇꯁꯨ ꯅꯣꯛꯄꯥ ꯃꯔꯛ ꯃꯔꯛꯇ ꯑꯃꯨꯛ ꯀꯞꯄ ꯃꯔꯛ ꯃꯔꯛꯇ ꯑꯃꯨꯛ ꯁꯥꯎꯕ ꯍꯥꯏꯕꯁꯤ ꯂꯥꯏꯅ ꯑꯩꯈꯣꯏꯒꯤ ꯀꯩ ꯍꯥꯏꯁꯤꯔ ꯍꯛꯆꯥꯡꯗ ꯍꯥꯞꯈ꯭ꯔꯕꯅꯤ ꯅꯠꯇ꯭ꯔꯣ
ꯝ
ꯎꯝ ꯃꯥꯅꯦ ꯅꯪ ꯈꯤꯇꯪ ꯋꯥꯈꯜ ꯒ꯭ꯌꯥꯟ ꯇꯥꯗꯕ ꯃꯥꯅꯤ ꯑꯩ ꯑꯩꯅ ꯍꯥꯏꯁꯦ
ꯇꯥꯏꯌꯦ ꯃꯤ ꯑꯃꯅ ꯁꯨꯃꯥꯏ ꯍꯥꯏꯌꯦꯕꯀꯣ
ꯑꯥ
ꯑꯩꯁꯦ ꯎꯝ ꯃꯤ ꯑꯃꯅ ꯁꯨꯃꯥꯏꯅ ꯍꯥꯏꯕ ꯑꯩꯁꯦ ꯖꯣꯅꯥ ꯃꯃꯥꯟꯁꯤ ꯂꯩ
ꯃꯁꯥ ꯃꯇꯣꯗ ꯍꯥꯏꯖꯕꯅꯤꯀꯣ ꯑꯩꯁꯦ ꯖꯣꯅꯥ ꯃꯥꯟꯁꯤꯅ
ꯎꯝ
ꯊꯥꯖ ꯇꯕꯒꯤ
ꯎ ꯍꯣꯏ ꯅꯣꯡ ꯀꯩꯅꯨ ꯂꯣꯏꯁꯤꯜꯂꯨꯅꯦ ꯂꯣꯏꯁꯤꯜꯂꯒ ꯅꯣꯡꯃꯤꯟꯅꯁꯤꯅꯦ ꯀꯔꯣ
ꯁꯊꯥ ꯊꯥꯖꯗ ꯄꯩ ꯃꯥ ꯎ ꯄ
ꯄ ꯄ ꯑ ꯂꯩꯥꯛꯇꯔꯦꯕ ꯃꯥꯖ ꯁꯦꯡꯅꯦ ꯃꯉꯥꯟꯗ ꯅ ꯑꯗꯨꯝ ꯃꯔꯝꯗꯤ ꯈꯪꯉꯕꯀꯣ ꯑꯩ ꯍꯥꯏꯔꯔꯣꯏꯒꯦꯕꯀꯣ ꯃꯥꯥꯏ ꯄ ꯇꯧꯗꯕ ꯌꯥꯗꯕ ꯇꯧ
ꯑ
ꯄꯁꯅꯦ ꯃꯥ ꯍꯥꯏ
ꯑꯝ
ꯊꯥꯖꯗꯕ ꯍꯥꯏꯕ ꯇꯥꯔꯦꯀꯣ ꯑꯗꯨꯒ ꯑꯅꯖꯤ ꯃꯥꯒꯤ ꯀꯔꯤꯒꯨꯝꯕ ꯄꯕ꯭ꯂꯤꯛꯇ ꯃꯅ ꯍꯥꯏꯕ ꯍꯧꯔꯕ ꯑꯩꯁꯦ ꯖꯣꯅꯥ ꯖꯣꯅꯥ ꯃꯥꯁꯤꯗꯥꯛ ꯅ ꯑꯗꯨ ꯊꯦꯡꯅꯔꯝꯒꯤꯅꯤꯗ ꯑꯩ ꯖꯣꯅꯥꯃꯥꯟꯁꯤꯗꯦ ꯑꯩ ꯁꯨꯡꯊꯥ ꯊꯥꯖꯗꯕꯒꯤ
ꯂꯀꯦ ꯅꯣ ꯑꯦ ꯅꯪꯖꯤꯖꯨ
ꯇꯧꯔꯣꯏꯒꯦ ꯍꯥꯏꯕꯁꯨ ꯉꯝꯗꯕꯅꯤ ꯑꯗꯨꯒ ꯇꯧꯗꯕꯁꯨ ꯌꯥꯗꯕꯒꯨꯝ ꯇꯧ ꯃꯥꯁꯦ ꯃꯔꯛꯇ ꯍꯥꯟꯔꯒ ꯂꯩꯔꯦꯕ ꯑꯗꯨ ꯑꯥꯏꯅ ꯊꯥꯖꯗꯕ ꯇꯧꯒꯅꯨ ꯑꯩꯅ ꯍꯥꯏꯕꯅꯦꯕ
ꯑꯥ
ꯅꯪ ꯊꯦꯡꯅꯔꯝꯒꯦꯅꯤꯗ ꯄꯥꯕ꯭ꯂꯤꯛꯇ ꯊꯣꯛꯈꯤꯕꯅꯦ ꯑꯗꯨꯗꯣ
ꯑꯥ ꯈꯪꯗꯦ ꯑꯩꯈꯣꯏꯗꯤ ꯎꯗ꯭ꯔꯤꯌꯦ ꯑꯗꯨꯗꯣ